ꯀꯩꯅꯅꯣꯗ ꯇꯥꯖ ꯍꯥꯎ
ꯎꯝ ꯇꯥꯔꯦ ꯇꯥꯔꯦ
ꯀꯩꯗꯧꯔꯝꯃꯤꯅꯣ
ꯐꯣꯟ ꯆ ꯄꯤꯅꯤꯅꯦꯍꯦ
ꯐꯠ ꯑꯥ
ꯇꯥꯔꯔꯕꯣ
ꯇꯥꯔꯦ ꯇꯥꯔꯦ ꯀꯩꯗꯧꯔꯛꯝꯃꯤꯅꯣ ꯅꯪꯕ
ꯊꯃꯃꯤꯌꯦꯦ ꯋꯥ
ꯑꯁ ꯈꯔꯗꯤ ꯑꯩꯅ ꯆꯥꯛ ꯊꯣꯡꯗ꯭ꯔꯤꯈꯤꯛꯇꯝ ꯍꯧꯒꯠꯄ ꯀꯨꯏꯗ꯭ꯔꯤꯌꯦ ꯅꯨꯡꯉꯥꯏ ꯂꯩꯔꯦꯅꯦꯍꯦ ꯁꯤꯗ
ꯍꯥꯥ ꯀꯩꯗꯧꯋꯏ ꯍꯥꯏꯥꯟꯅꯣ
ꯑꯁ ꯑꯅ ꯇꯥꯔꯕ
ꯇꯥꯔꯦ ꯇꯥꯔꯦ
ꯑꯗꯨꯨꯝ ꯍꯧꯒꯠꯄꯗ ꯉꯥꯏꯔꯤ ꯍꯥꯏꯕ ꯅꯨꯡꯉꯥꯏ ꯅꯨꯡꯉꯥꯏ ꯂꯩꯅꯔꯦꯕ
ꯅꯣꯏꯗꯤ ꯌꯥꯝ ꯅꯨꯡꯉꯥꯏꯔꯤꯕꯌꯦ ꯑꯩꯅ ꯁꯣꯝꯗ ꯌꯥꯗꯔꯦ
ꯑꯩ ꯅꯪꯒꯤ ꯅꯍꯥꯟꯒꯤꯗ ꯇꯥꯏꯌꯦꯅꯦ ꯊꯦꯡꯅ ꯊꯦꯡꯅꯍꯧꯗ꯭ꯔꯦ ꯑꯩꯒ
ꯑꯣ ꯅꯪ ꯀꯥꯏꯗ ꯅꯪ ꯆꯠꯂꯦꯅ ꯍꯥꯏꯔꯛꯏꯅꯦ
ꯑꯗꯨ ꯅꯨꯃꯤꯠꯇꯣ ꯏ ꯀꯥꯏ ꯆꯠꯄ ꯅꯣꯏꯕꯣ ꯀꯥꯎꯕ ꯀꯥꯎꯊꯣꯛꯈꯔꯦ
ꯀꯩꯅꯣꯗ ꯀꯔꯤ ꯀꯔꯤ ꯀꯔꯤ ꯅꯪ ꯗꯣꯛꯇꯔ ꯆꯠꯂꯦ ꯍꯥꯏꯕ꯭ꯔꯥ ꯀꯩꯅꯣ ꯍꯥꯏꯔꯛꯈꯤꯅꯦ
ꯑꯣ ꯌꯥꯒꯦ ꯆꯠꯄ ꯑꯣꯏꯔꯝꯒꯅꯤ
ꯎꯝ ꯅꯣꯛꯅꯤꯡꯕ꯭ꯔꯥ
ꯍꯣꯏꯅꯤꯅꯦꯍꯦ ꯀꯅꯅꯦ ꯑꯗꯨꯝ ꯅꯪꯁꯤ꯭ꯔꯤꯕꯣ
ꯑꯩ ꯅꯔ ꯃꯗꯦ
ꯅꯪ ꯑꯩꯗꯤ ꯅꯍꯥꯟꯃꯨꯛ ꯅꯍꯥ ꯃꯛꯄ ꯄꯨꯄꯨꯗ ꯅꯪ ꯁ꯭ꯀꯨꯜ ꯑꯃ ꯄꯨꯔꯦꯅ ꯍꯥꯏꯔꯝꯕꯗꯣ ꯑꯩꯗꯤ ꯅꯪ ꯑꯗꯨ ꯑꯁꯦꯡꯕ ꯁ꯭ꯀꯨꯜ ꯄꯨꯔꯕꯣꯏ ꯅꯤꯡꯉꯨꯕ
ꯎꯝ ꯅꯠꯇ ꯄꯨꯗꯤꯦ ꯍꯥꯏꯗꯤ ꯑꯣ ꯍꯥꯏꯔꯗꯤ ꯑꯃꯨꯛ ꯊꯣꯛꯄꯗꯨꯁꯨ ꯅꯨꯡꯉꯥꯏꯇꯦꯅ ꯀꯩꯝ ꯇꯧꯗꯕꯤ ꯊꯣꯛꯑꯦ ꯍꯥꯏꯗꯣ ꯑꯗꯨꯗꯒꯤ ꯑꯩꯅ ꯍꯥꯏꯕꯅꯤꯗ ꯁꯨꯝ ꯑꯦꯛꯖꯥꯝ ꯍꯥꯏꯗꯣꯛꯄ ꯉꯥꯏꯕ ꯑꯣꯏꯅ ꯇꯦꯛ ꯇꯦꯛ ꯌꯥꯎꯒꯦꯅ ꯇꯧꯕꯅꯦꯅ ꯍꯥꯏ ꯑꯗꯨꯃꯥꯏꯅ ꯍꯥꯏꯔꯝꯕꯅꯦꯕ ꯑꯩꯅ
ꯑꯣ ꯑꯩꯗꯤ ꯑꯁ ꯑꯩꯗꯤ ꯑꯁꯦꯡꯕ ꯃꯥꯜꯂꯤꯅꯤꯗꯣ
ꯎꯝ ꯃꯥꯅꯤ ꯃꯥꯅꯕ ꯍꯥꯏꯔꯝꯕꯅꯤ ꯑꯩꯅ ꯀꯅꯦ
ꯇꯣꯛ ꯊꯣꯛꯇꯕꯩ ꯅꯪ ꯀꯣꯛ ꯌꯥꯔꯛꯇ꯭ꯔꯕ꯭ꯔꯥꯕ ꯅꯪꯕꯣ
ꯌꯥꯔꯛꯇꯣꯏ ꯅꯦꯝꯃꯦ ꯅꯪ ꯈꯪꯗ ꯇꯧꯅꯦ ꯏꯁꯅꯥ ꯈꯥꯎꯕꯅꯤ
ꯑꯗꯨ ꯈꯔꯕꯨ ꯀꯩꯅꯣ ꯇꯧꯕ꯭ꯔꯣ ꯃꯥꯒꯤ ꯕ꯭ꯔꯦꯁꯂꯦꯠꯇꯣ ꯕ꯭ꯔꯦꯁꯂꯦꯠ ꯈꯛꯇꯔ ꯅꯪ ꯂꯧꯔꯤꯗ
ꯎꯝ ꯕ꯭ꯔꯦꯁꯂꯦꯠ ꯈꯛꯇꯅꯦꯕꯀꯣ ꯔꯤꯡꯗꯣ ꯌꯥꯎꯕꯒꯦꯅ ꯇꯧꯕꯅꯦꯕ ꯑꯗꯣ ꯑꯃꯗ ꯂꯤꯁꯤꯡ ꯑꯍꯨꯝ ꯍꯥꯏꯌꯦꯕꯀꯣ ꯑꯍꯣꯡꯕ ꯅꯠꯇ ꯃꯥꯜꯂꯦꯕ ꯑꯇꯥꯡꯕ
ꯏꯕꯤꯜꯁ ꯑꯥꯏꯒ ꯇꯧꯕꯗꯨꯔꯕ ꯔꯤꯡꯗꯨꯗꯤ
ꯑꯗꯒꯤ ꯃꯨꯜꯁꯨꯣ ꯀꯩꯀꯥ ꯁꯨꯝ ꯕ꯭ꯔꯦꯁꯂꯦꯠꯇ ꯍꯥꯞꯄꯗꯣ ꯑꯗꯨꯒ ꯆꯞ ꯃꯥꯟꯅꯩꯅ ꯂ ꯆꯞ ꯃꯥꯟꯅꯩ ꯑꯗꯨꯗꯨꯒ ꯂꯤꯁꯤꯡ ꯑꯍꯨꯝ ꯑꯍꯨꯝ ꯍꯥꯏꯅꯦ ꯑꯩꯅꯗꯤ ꯃꯔꯤ ꯂꯧꯋꯦ ꯀꯥꯏꯅ ꯈꯜꯂꯨꯔꯦ ꯑꯦ
ꯑꯥ ꯕ꯭ꯔꯦꯁꯂꯦꯠꯇꯁꯨ ꯂꯤꯁꯤꯡ ꯑꯍꯨꯝꯂꯥ
ꯅꯠꯇꯦ ꯑꯗꯨꯗꯤ ꯀꯁꯇꯃꯥꯏꯁ ꯑꯣꯏꯕꯒꯤꯅꯦ ꯑꯃ ꯆꯥꯃꯉꯥ ꯑꯣꯏꯌꯦꯕ ꯑꯗꯣ ꯑꯇꯣꯞꯄꯗꯣ ꯃꯣꯏꯅ ꯐꯔ ꯄꯤꯕ ꯑꯗꯨꯗꯤ ꯆꯥꯝꯃꯉꯥ ꯆꯥꯇ꯭ꯔꯨꯛ ꯑꯗꯨꯃꯥꯏ ꯂꯣꯏꯅ ꯂꯩꯕꯅꯦꯕ
ꯑꯥ
ꯑꯃ ꯃꯣꯏ ꯍꯟꯗꯛꯇꯛ ꯎꯔꯤꯄꯣꯛꯇ ꯑꯃ ꯍꯥꯡꯕꯅꯦꯕꯀꯣ
ꯈꯪꯉꯦ ꯈꯪꯉꯦ ꯎꯔꯤꯄꯣꯛꯇ ꯅꯧꯅ ꯍꯥꯡꯉꯦ ꯃꯥꯜꯂꯦꯗꯣ
ꯑꯥ ꯑꯗꯨ ꯑꯣꯐꯔ ꯂꯩꯔꯤꯈꯩꯗꯨꯗ ꯆꯠꯍꯧ ꯌꯥꯗ꯭ꯔꯣ ꯅꯪ ꯀꯩꯅꯣꯁꯨ ꯂꯩꯕꯅꯦ ꯅꯪꯒꯤ ꯁꯤ ꯀꯔꯤ ꯍꯥꯏ ꯦ ꯁꯤꯕ꯭ꯂꯤꯡ ꯍꯥꯏꯕ꯭ꯔꯣ ꯅꯪꯅ ꯍꯥꯏꯕ꯭ꯔꯣ ꯀꯩ ꯍꯥꯏ ꯀ꯭ꯔꯦ ꯁꯤ ꯀꯔꯤꯅꯣ ꯑꯗꯨꯁꯨ ꯂꯩꯍꯧꯕꯅꯦ
ꯑꯗꯨ ꯀꯌꯥ ꯍꯥꯏꯍꯧꯒꯦ
ꯑꯃꯒ ꯆꯅꯤ ꯍꯥꯏꯕ꯭ꯔꯥ ꯀꯌꯥꯅꯣ ꯍꯥꯏꯍꯧꯕꯅꯤ ꯈꯄꯤꯛꯕꯗ ꯎꯝ ꯑ ꯄꯤꯛꯄꯅꯤ ꯍꯥꯏ ꯂꯒꯦ ꯃ ꯑ ꯂꯩ ꯋꯥꯉꯣꯏ
ꯇꯌꯦ
ꯍꯧꯒꯠꯈ꯭ꯔꯕ ꯑꯃꯗꯨꯗꯤ
ꯍꯧꯒꯠꯈ꯭ꯔꯦꯗ ꯀꯨꯏꯔꯦ ꯋꯥꯔꯤ ꯑꯁꯥꯡꯕ ꯑꯃ ꯍꯥꯏ ꯑꯦ ꯀꯔꯤ ꯋꯥꯔꯤꯅꯣ ꯑꯁꯥꯡꯕ ꯑꯃ
ꯈꯪꯗꯦꯉꯣ ꯀꯔꯤ ꯑꯁꯥꯡꯕ
ꯀꯔꯤ ꯑꯁꯥꯡꯕꯅꯣ ꯋꯥꯔꯤꯁꯦ ꯑꯇꯣꯞꯄ ꯑꯩꯗꯤ ꯋꯥꯊꯤꯁꯤ ꯉꯥꯡꯅꯤꯡꯕꯅꯤꯅ ꯋꯥꯊꯤꯁꯤꯁ ꯍꯦꯛ ꯉꯥꯡꯉꯨꯁꯤ ꯌꯥꯗꯒꯨꯝ ꯇ ꯃꯤ ꯃꯤ ꯃꯃꯤꯡ ꯄꯟꯒꯅꯣ ꯍꯥꯏꯌꯦ
ꯑꯣ ꯑꯩꯅꯅꯦ ꯈꯪꯕ ꯍꯥꯏꯗꯤ ꯂꯩꯇꯦꯗꯅ ꯁꯨꯝ ꯉꯥꯡꯅꯤꯉꯥꯏ ꯑꯩꯁꯦ ꯑꯗꯨꯗꯗꯒꯤ ꯂꯩꯔꯤꯇꯩ ꯂꯧꯊꯣ ꯍꯧꯖꯔꯦꯅꯦ ꯁꯤꯅꯦ ꯑꯅꯦ ꯈꯜꯂꯤꯁꯦ ꯁꯨꯝ ꯑꯉꯥꯡ ꯃꯆꯥꯒꯤ ꯂꯩꯗꯅ ꯀꯗꯩ ꯂꯧꯊꯣꯛꯑꯒ ꯑꯃꯃꯨ ꯁꯗ ꯍꯥꯏꯁ
ꯍ ꯌꯥꯗꯝꯕꯅꯦ ꯌꯥꯗꯝꯗꯝꯅꯦ ꯑꯦ ꯏꯊꯣꯄꯀ ꯃꯥꯟꯕꯁꯦ ꯈꯪꯕ꯭ꯔꯥ ꯑꯗꯨꯝ ꯔꯤꯖꯦꯛ ꯑꯩ ꯇꯧꯔꯛꯑꯒꯅꯦ ꯅꯣꯏ ꯀꯩꯅꯣꯗꯒꯤ ꯚꯣꯏꯁ ꯀꯩꯅꯣ ꯃꯣꯏꯅ ꯍꯥꯏꯕꯗꯨꯕꯣ ꯄꯥꯔꯛꯄꯒꯤ ꯇꯥꯏꯞꯇ ꯇꯧꯋꯦ ꯑꯗꯨꯅꯒ ꯔꯤꯖꯦꯛ ꯆꯠ ꯂꯩꯦꯕ
ꯑꯣ
ꯑ ꯑꯦꯞꯀꯤ ꯃꯃꯤꯡꯁꯨ ꯄꯟꯒꯅꯣ ꯍꯥꯏꯌꯦꯦ
ꯑꯇꯣꯞꯄꯗꯤ ꯌꯥꯕ
ꯑꯥ ꯑꯇꯣꯞꯄꯗ ꯌꯥꯕ ꯃꯤ ꯃꯃꯤꯡ ꯑꯗꯩ ꯃꯤꯒꯤ ꯄꯥꯔꯁꯣꯅꯦꯜ ꯗꯤꯇꯦꯜꯁ ꯂꯩꯗꯅꯀꯣ ꯃꯁꯥ ꯃꯁꯥꯒꯤ ꯑꯗꯨꯒꯨꯝꯕꯁꯨ ꯄꯟꯕ ꯑꯝꯇ ꯌꯥꯗꯦ ꯑꯦ ꯑꯦꯞ ꯃꯃꯤꯡꯁꯦ ꯄꯟꯕ ꯌꯥꯗꯦ ꯅꯣꯛꯅꯤꯡ ꯌꯥꯝꯅ ꯑꯩꯗꯤ
ꯎꯝ ꯐꯉꯥꯎ ꯇꯅꯣ ꯍꯍꯦ ꯅ ꯑꯦꯡꯖꯥꯝ ꯊꯥꯕ꯭ꯔꯣ
ꯑꯦꯛꯖꯥꯝꯁꯦ ꯐꯣꯝꯗꯤ ꯊꯥꯖꯤꯜꯂꯤꯌꯦ ꯊꯥꯕ ꯊꯥꯗꯕꯗꯤ ꯈꯪꯗ꯭ꯔꯤꯕꯣ
ꯅꯪ ꯍꯥꯟꯅ ꯊꯥꯕꯗꯨꯔꯣ
ꯍꯥꯟꯅ ꯊꯥꯕꯗꯨꯅꯦ ꯑꯗꯨꯝ ꯑꯗꯨ ꯍꯟꯗꯛꯀꯤꯁꯤ ꯊꯥꯖꯤꯟꯖꯔꯥ ꯊꯥꯖꯤꯜꯂꯨꯁꯤꯔ ꯅ ꯀꯅꯥ
ꯑꯔꯣ
ꯅ ꯑꯩꯅ ꯍꯥꯏꯗꯤ ꯑꯗꯨꯝ ꯊꯥꯖꯤꯜꯂꯛꯑꯕ ꯑꯗꯨꯒꯨꯝꯝꯕꯗꯨꯣ
ꯊꯥꯖꯤꯟꯒꯦ ꯀꯔꯝ ꯀꯥꯟꯗ ꯊꯥꯒꯦ ꯐꯣꯟ
ꯀꯔꯝꯕꯗ ꯊꯥꯖꯅꯤꯡꯉꯤꯅꯣ ꯕꯦꯡꯀꯤ ꯊꯥꯖꯅꯤꯡꯕ꯭ꯔꯥ
ꯀꯊ ꯑꯖꯤ ꯀꯥ ꯇꯅ ꯇꯂꯗ
ꯍꯥꯏ ꯑꯦꯁ ꯌꯦꯡꯗ꯭ꯔꯤꯅꯦꯍꯦ
ꯑꯥ
ꯌꯦꯡꯗꯦꯕ ꯐꯖꯅ ꯑꯩ ꯑꯁ ꯋꯥꯅ ꯈꯥꯡꯈ꯭ꯔꯖꯥꯠꯅꯤꯍ ꯇꯨꯏꯁꯟ ꯑꯃ ꯆꯠꯂꯝꯕꯁꯨ ꯇꯣꯛꯊꯣꯛꯈ꯭ꯔꯦ
ꯅꯪ ꯍꯥꯟꯅ ꯆꯠꯄꯗ
ꯎꯝ ꯁꯛꯛꯇꯇꯥ ꯅꯨꯡꯁꯤꯗꯗꯅ ꯇꯣꯛꯊꯣꯛꯄꯅꯦ
ꯑꯇꯩ ꯇꯧꯗ꯭ꯔꯣ
ꯍꯥꯎꯗꯦ ꯑꯇ
ꯅꯪ ꯑꯝꯇ ꯇꯧꯗꯕꯤ ꯂꯩꯔꯣ
ꯎꯝ
ꯀꯩꯀꯩ ꯇꯧꯔ ꯂꯩꯕ ꯑꯗꯨꯗꯤ ꯅꯪꯗꯤ
ꯑꯗꯨꯅꯦ ꯑꯩ ꯇꯧꯐꯝꯃꯥꯎ ꯈꯪꯗꯦ ꯇꯧꯔꯤꯁꯦ ꯍꯧꯖꯤꯛ ꯏꯅꯧꯒꯤ ꯑꯦꯛꯖꯥꯝ ꯊꯥꯔꯤꯕꯀꯣ ꯅꯒꯦ ꯑꯦꯛꯖꯥꯝꯁꯦ ꯊꯥꯕ ꯂꯣꯏꯈ꯭ꯔꯒꯗꯤ ꯀꯪꯉꯥꯎꯅꯅꯥꯗꯅ ꯑꯩꯁꯦ ꯂꯩꯗꯣꯏꯅꯤ ꯁꯤ ꯂꯩꯔꯤꯉꯩ ꯈꯔ ꯊꯕꯛ ꯆꯤꯟꯕꯩ ꯋꯥꯅꯤ ꯀꯩ ꯁꯖꯦꯁꯟ ꯁꯦꯝꯕ ꯈꯣꯠꯄ ꯀꯣꯏꯁꯟ ꯁꯦꯝꯕ ꯈꯣꯠꯄ ꯇꯧꯔꯒ ꯂꯩꯕꯒꯤ ꯐꯔ
ꯅꯪ ꯑꯗꯨꯏ ꯑꯗꯨ ꯂꯣꯏꯔ ꯀꯩꯗꯧꯗꯣꯏꯕ ꯑꯩꯗꯤ ꯑꯦꯛꯖꯥꯝ ꯂꯣꯏꯔꯦ ꯑꯩ ꯀꯪꯉꯥꯎꯅꯔ ꯂꯩꯔꯤꯁꯤꯅꯦ ꯑꯩ
ꯑꯩ ꯀꯩ ꯇꯧꯗꯣꯏꯅꯣ ꯈꯪꯗꯦꯅꯦꯍꯦ ꯌꯨꯝ ꯑ ꯊꯣꯛ ꯄꯥꯟ ꯊꯣꯛꯣꯛꯈꯤꯗꯧꯁꯨ ꯂꯩꯇ ꯇꯦ ꯄꯥꯟꯐꯝꯁꯨ
ꯑꯗꯨ ꯅꯅꯦ ꯃꯔꯔꯨꯁꯦ
ꯎꯝ ꯀꯩ ꯀꯔꯝ ꯀꯥꯟꯗ ꯂꯣꯏꯗꯣꯏꯕ
ꯍꯟꯗꯛ ꯂꯣꯏꯔꯅꯤꯉ ꯗꯦꯠ ꯁꯤꯛꯁ ꯑꯦꯠꯇ ꯂꯣꯏꯔꯦ
ꯠ ꯉꯁꯤ ꯉꯁꯤ ꯐꯣꯔ ꯀꯥꯏꯗ ꯇꯥꯒꯦ
ꯃꯣꯏꯔꯥꯡ ꯀꯂꯦꯖꯇ
ꯑ ꯑꯗꯨꯗꯩ ꯂꯥꯛꯏꯣ ꯑꯗꯨꯗꯤ
ꯌꯨꯝꯗ ꯂꯩꯗꯣꯏꯅꯦ ꯗꯦ ꯁꯤꯛꯁꯇꯕꯨꯗꯤ ꯁꯤꯗꯩ ꯂꯥꯛꯑꯅꯦꯕꯀꯣ ꯑꯗꯨꯒ ꯑꯦꯛꯖꯥꯝ ꯂꯧꯣꯏꯔꯒ ꯌꯨꯝ ꯂꯩꯔꯅꯤ ꯅꯤ ꯑꯗꯨꯒꯒ ꯆꯠꯇꯨꯕꯤ ꯑꯦꯠꯇ
ꯑꯥ
ꯃꯊꯟꯗ ꯀꯛꯍꯜꯂꯣ ꯍꯥꯏꯔ ꯑꯣ ꯎꯝ
ꯃꯊꯟꯇ ꯀꯛꯄꯤꯅꯦ ꯍꯥꯏꯔꯣ
ꯑꯥ ꯃꯊꯟꯇ ꯀꯛꯇ꯭ꯔꯤꯐꯥꯎ ꯄꯥꯏꯌꯣ ꯍꯥꯏ
ꯊꯛꯇꯦ ꯑꯃꯗꯨꯗꯤ ꯇꯨꯁꯟ ꯆꯠꯂꯤꯕ ꯅꯠꯇ꯭ꯔꯥ
ꯆꯠꯂꯤꯍꯦ ꯃꯥꯗꯤ ꯀꯩꯝ ꯇꯧꯗꯦ ꯆꯠꯂꯤ ꯃꯥꯗꯤ ꯐꯩꯌꯦ ꯍꯥꯏꯗꯤ ꯄꯩꯁꯥ ꯅꯨꯡꯁꯥꯁꯨ ꯑꯗꯨꯝ ꯍꯥꯏꯗꯤ ꯅꯨꯡꯉꯥꯏꯗꯅꯀꯣ ꯂꯝꯕꯤꯁꯨ
ꯄꯩꯁꯥꯁꯨ ꯅꯨꯡꯉꯥꯏꯕꯅꯤꯅ ꯂꯩ ꯇꯥꯛꯅꯤꯡꯕꯅꯦ ꯇꯥꯛꯅꯤꯡꯕ ꯍꯦꯟꯕꯅꯦꯉ‌‌ꫭ
ꯎꯝ ꯄꯩꯁꯥ ꯅꯨꯡꯉꯥꯏꯕꯁꯤꯅꯁꯨ ꯍꯦꯜꯂꯦ ꯑꯩ ꯑꯩꯒꯤꯗꯤ ꯌꯦꯡꯉꯨꯅꯦ ꯑ ꯃꯃꯥꯡ ꯇꯥꯡ ꯇꯔꯥꯃꯉꯥꯗ ꯐꯥꯈꯤꯕꯅꯦꯕ ꯑꯗꯨꯐꯥꯎꯕ ꯅꯝꯗꯅ ꯅꯍꯥꯟꯇ‌ꯪ ꯄꯤꯛ ꯂꯧꯔꯤ
ꯑꯁ ꯀꯨꯏꯍ‌ꯦ
ꯎꯝ ꯑꯗꯨꯅꯦ ꯌꯦꯡꯉꯣ ꯃꯣꯏ ꯃꯁꯥꯅꯤ ꯏꯀꯥꯏꯗꯕ ꯗꯕꯔꯥꯕ ꯍꯥꯏꯗꯤ ꯇꯨꯋꯏꯁꯟꯒꯤ ꯑꯣꯖꯥ ꯑꯃꯅ ꯌꯦꯡꯉꯣ ꯂꯥꯛꯑꯒ ꯄꯩꯁꯥ ꯍꯥꯏꯔꯛꯄ ꯀꯥꯏꯁꯤ ꯀꯥꯏꯗ꯭ꯔꯣ
ꯍꯣꯏ ꯑꯩꯁꯨꯅꯦ ꯏꯕꯤꯝꯃꯥ ꯊꯧꯕꯁꯨ ꯁꯋ꯭ꯥꯎꯗꯁꯨ ꯄꯥꯛꯅꯁꯨ ꯊꯣꯛꯅꯗꯦ ꯌꯨꯝꯗ ꯂꯩꯕꯅꯤꯅ ꯑꯗꯒꯤ ꯑꯩꯁꯦ ꯇꯥꯡ ꯀꯨꯟꯊ꯭ꯔꯥꯗ ꯑꯦꯛꯖꯥꯝꯅꯦꯕꯀꯣ
ꯎꯝ
ꯑꯥ ꯍꯟꯗꯛꯀꯤ ꯉꯔꯥꯡ ꯅꯍꯥꯟꯒꯤ ꯀꯨꯟꯊ꯭ꯔꯥꯁꯤꯗ ꯑꯦꯛꯖꯥꯝ ꯊꯥꯔꯨꯏꯕ ꯑꯗꯨꯒꯤ ꯑꯦꯛꯖꯥꯝ ꯂꯩꯌꯦꯅ ꯍꯞꯇꯥ ꯑꯃꯃꯨꯛ ꯁꯨꯇꯤ ꯊꯥꯗꯣꯛꯑꯦꯕꯀꯣ ꯍꯞꯇꯥꯁꯤꯒꯤ ꯃꯃꯥꯡ ꯑꯗꯨꯅ ꯃꯣꯏꯒꯤ ꯃꯅꯦꯒꯤ ꯂꯨꯍꯣꯡꯕꯅꯦ ꯃꯉꯥꯅꯤ ꯆꯥꯛꯀꯧꯕꯅꯦ ꯍꯩꯖꯥꯕꯅꯦꯅ ꯇꯧꯔ ꯂꯥꯛꯇ꯭ꯔꯦ ꯑꯗꯗꯒꯤ ꯑꯩꯅ ꯑꯃꯨꯛ ꯁꯨꯇꯤ ꯊꯥꯗꯣꯛꯑꯗ꯭ꯔꯥ ꯑꯗ ꯆꯥꯡ ꯅꯣꯡꯉꯥꯜꯂꯒ ꯐꯣꯟ ꯇꯧꯔ ꯂꯥꯛꯑꯣ ꯍꯥꯏꯔꯗꯤ ꯂꯥꯛꯈꯤꯗ꯭ꯔꯦ ꯑꯗꯨ ꯇꯣꯛꯑꯦꯕ
ꯑꯉꯥꯡ ꯀꯌꯥ ꯇꯧꯔꯤꯅꯣ
ꯑꯅꯤ ꯇꯪꯅꯤꯗ ꯑꯅꯤ ꯗꯨꯖꯨ ꯁꯨ ꯑꯩꯈꯣꯏ ꯏꯆꯦꯒꯤ ꯃꯆꯥ ꯑꯣꯏꯕꯅꯤꯅ ꯄꯩꯁꯥꯗꯨ ꯑ ꯁꯤꯗ ꯇꯧꯕꯅꯤ ꯏꯆ‌ꯦ ꯃꯆꯥ ꯑꯣꯏꯔꯃꯤꯅ ꯄꯩꯁꯥꯁꯨ ꯌꯥꯝ ꯍꯥꯏ ꯉꯝꯗ꯭ꯔꯦꯗꯅ ꯃꯌꯥꯝꯗꯩ ꯑꯗꯨꯝ ꯇꯥꯔꯒ ꯂꯧꯔꯦ ꯑꯅꯤ ꯉꯛꯇꯪ ꯉꯥꯏꯔꯤ ꯑꯗꯨꯁꯨ ꯑꯍꯟꯕꯗꯗꯤ ꯅꯨꯃꯤꯠꯇꯨꯗ ꯆꯞ ꯆꯥꯅ ꯄꯤꯔꯝꯃꯦ ꯑꯗꯨꯒ ꯑꯅꯤꯁꯨꯕ ꯑꯩꯁꯤꯗꯤ ꯃꯋꯥꯒ ꯈꯠꯅꯩꯒ ꯑꯃꯥ ꯇꯌꯦꯒꯅꯅ‌ꯦ ꯀꯨꯟꯃꯔꯤ ꯇꯥꯡ ꯀꯨꯟꯃꯔꯤꯗ ꯐꯥꯕꯅ ꯇꯥꯡ ꯇꯔꯥꯗꯒ ꯀꯩꯅꯣ ꯐꯪꯉꯤ ꯑꯗꯨꯁꯨ ꯑꯩꯒꯤ ꯑꯁꯤꯒꯤ ꯑꯗꯨꯗ ꯂꯥꯛꯑꯝꯕꯒꯤꯗꯣ ꯑꯗꯨꯗ ꯄꯩꯁꯥ ꯆꯪꯒꯦꯅ ꯑꯩꯅ ꯄꯩꯁꯥꯁꯦ ꯍꯥꯏꯕꯅꯦꯕ ꯑꯗ ꯑꯩꯅ ꯄꫭꯠ ꯑꯃꯥ ꯀꯛꯁꯜꯂꯨꯔꯦ ꯑꯗꯨꯒꯤꯅꯦ ꯑꯩꯁꯦ ꯎꯄꯥꯏꯇ ꯇꯧꯋꯦꯅ ꯍꯥꯏꯔ‌ꯦ ꯑꯗꯨꯒ ꯅꯣꯡ ꯅꯤꯅꯤꯗ ꯉꯥꯏꯌꯣ ꯅꯣꯡ ꯅꯤꯅꯤꯗ ꯉꯥꯏꯌꯣꯅ ꯉꯥꯏꯕꯁꯤ ꯉꯥꯏꯕꯁꯤ ꯉꯥꯏꯔ‌ꯦ ꯑꯗꯨꯗꯨꯒꯅꯦ ꯍꯥꯏꯔꯦ ꯑꯩꯁꯦ ꯉꯝꯗ ꯉꯝꯗꯅ ꯍꯥꯏꯔꯦ ꯑꯗꯨꯗꯨꯒꯗꯤ ꯅꯥꯇꯩꯗ ꯍꯥꯏꯌꯣ ꯇꯧꯔꯛꯑꯕ ꯃꯣꯏꯅꯤꯁꯨ ꯏꯟꯊꯣꯛ ꯏꯟꯁꯤꯟ ꯇꯧꯅ ꯂꯩꯔꯕ
ꯏꯟꯊꯣꯛ ꯏꯟꯁꯤꯦꯟ ꯇꯧꯅ ꯂꯩꯔꯕ
ꯑ ꯏ ꯍꯣꯏꯗꯦꯇ ꯎꯇ ꯑꯣꯂꯦ ꯍꯥꯏ꯭ꯔ ꯑꯗꯨꯒ ꯑꯩꯅ ꯍꯥꯏꯔ ꯑꯗꯨꯒ ꯀꯣꯟꯅ ꯀꯥꯞꯄꯑꯦ
ꯅꯠꯇꯦ ꯃꯣꯏꯒꯤ ꯅꯨꯃꯤꯠ ꯍꯣꯏꯅꯦ ꯊꯥ ꯐꯥꯏꯔꯒ ꯅꯨꯃꯤꯠ ꯅꯤꯅꯤ ꯆꯣꯟꯊꯔꯛ ꯍꯨꯝꯅꯤ ꯆꯣꯟꯊꯔꯛꯣ ꯌꯥꯔꯦꯕ ꯅꯨꯃꯤꯠ ꯇꯔꯥꯅꯤ ꯊꯥꯈꯥꯏꯃꯨꯛꯀꯤ ꯆꯥꯡ ꯆꯣꯟꯊꯔꯛꯄ ꯍꯥꯏꯁꯤꯦ ꯌꯦꯡꯉꯣꯗꯅ
ꯑ ꯃꯤꯁꯨꯕꯇꯥ ꯃꯥ ꯑꯗꯨꯗ ꯇꯜꯂꯛꯑꯦ ꯑꯩ ꯑꯩꯁꯨ ꯍꯧꯖꯤꯛ ꯑꯖꯥꯡ ꯂꯣꯏꯔꯒ ꯀꯔꯤ ꯇꯧꯗꯣꯏꯅꯣ ꯃꯪꯉꯤ ꯀ
ꯑꯩꯒꯤꯗꯤꯕꯦꯝ ꯋꯥꯔꯤ ꯁꯥꯡꯂ꯭ꯔꯖꯥꯠꯅꯤ ꯈꯥꯡꯉꯛꯏꯁꯦ ꯀꯨꯏꯅ ꯈꯥꯡꯉꯛꯑꯝꯅꯦ ꯃꯊꯪꯒꯤꯗ ꯉꯥꯏꯀꯣ ꯑꯃꯨꯛ ꯇꯧꯔꯛ ꯂꯤꯒꯌꯦꯦ
ꯑꯥ ꯍꯣꯏ ꯌꯥꯏ ꯑꯥꯗ ꯐꯃꯨꯡꯗ
ꯑꯉꯥꯡ ꯀꯌꯥ ꯀꯌꯥ ꯂꯧꯔꯤꯅꯣꯕ ꯑꯉꯥꯡ ꯑꯃꯗ ꯅꯣꯏ ꯑꯗꯨꯋꯥꯏꯗꯗꯤ ꯀꯌꯥ ꯂꯧꯅꯒꯦ
ꯆꯧꯉꯅꯤꯗ
ꯑꯩꯈꯣꯏꯅ ꯑꯃꯨꯛ ꯆꯍꯨꯝꯅꯦ ꯕꯦꯝ
ꯆꯥꯝꯃꯉꯥ ꯍꯥꯏꯁꯦ ꯑꯩꯅ ꯑꯣꯏꯍꯜꯂꯤꯅꯤ ꯈꯪꯉꯕ ꯆꯍꯨꯝ ꯍꯥꯏꯔ ꯅꯦꯕꯀꯣ ꯀ꯭ꯂꯥꯁ ꯀꯌꯥꯅꯣ